ꯑꯣ
ꯎꯝ ꯇꯥꯔꯦ ꯇꯥꯔꯦ ꯀꯅꯥ
ꯇꯥꯔꯕꯣ
ꯎꯝ
ꯑꯣ ꯀꯩꯗꯧꯔꯤꯅꯣ
ꯑꯩ ꯁꯨꯝ ꯐꯝꯃꯝꯕꯅꯤꯗ ꯍꯡꯆꯤꯠ ꯂꯥꯡꯉꯝꯕ ꯑꯣꯏꯅ ꯆꯥꯔꯕꯣ
ꯆꯥꯔꯦ ꯅꯪꯗꯤ ꯆꯥꯔꯕꯣ
ꯆꯥꯗ꯭ꯔꯤ
ꯑꯣ ꯀꯌꯥꯝ ꯋꯥꯠꯂꯤꯕ ꯌꯥꯝ ꯊꯦꯡꯅ ꯆꯥꯕ꯭ꯔꯣ ꯀꯩꯅꯣ
ꯎꯝ ꯌꯥꯝ ꯊꯦꯡꯅ ꯆꯥꯏ ꯉꯥꯏꯍꯥꯛ ꯂꯩ ꯆꯥꯔꯅꯤ ꯆꯥꯕꯗ
ꯑꯣ ꯊꯕꯛꯀ ꯊꯕꯛꯀ ꯆꯠꯄ꯭ꯔꯣꯕ
ꯆꯠꯇꯦꯗ ꯅꯨꯡꯇꯤꯒꯤ
ꯑꯩꯒꯤ ꯗꯥꯏꯔꯦꯛ ꯍꯦꯜꯗꯤ ꯑꯣꯏꯌꯦ ꯃꯁꯥꯐꯩ ꯊꯦꯡꯅ ꯆꯥꯔꯗꯤ ꯐ ꯅꯁꯥ ꯐꯔꯔꯣꯏꯌꯦ ꯉꯟꯅ ꯆꯥꯔꯦꯗꯅ ꯑꯗꯨꯗꯨꯒꯅꯦ ꯁꯨꯝ ꯒꯨꯝꯕ ꯀꯩꯒꯨꯝꯕ ꯆꯠꯂꯒꯅꯦ ꯑꯗꯨꯝ ꯉꯥꯛ ꯄꯣꯊꯥꯔꯒ ꯗꯨꯝ ꯄꯨꯡ ꯑꯅꯤ ꯃꯇꯨꯡꯗ ꯑꯗꯨꯝ ꯇꯨꯝꯃꯣꯕ ꯑꯗꯨꯢ ꯍꯥꯏꯗꯤ ꯑꯗꯤ ꯁꯨꯝ ꯊꯦꯡꯅ ꯆꯥꯔꯗꯤ ꯎꯝ ꯎꯝ ꯑꯥ ꯊꯦꯡꯅ ꯆꯥꯔꯒ ꯆꯥꯐꯝ ꯊꯣꯛꯐꯝ ꯂꯩꯇꯕꯩ ꯑꯗꯨꯝ ꯇꯨꯝꯃꯅꯤꯗꯅ ꯅꯁꯥꯗꯣ ꯐꯔꯔꯣꯏꯕ ꯑꯗꯨꯗꯨꯒꯤꯅꯦ ꯏꯗꯣ ꯁꯨꯝ ꯉꯟꯅ ꯆꯥ ꯊꯣꯛꯑꯒꯅꯦ ꯑꯗꯨꯝ ꯋꯥꯛꯀꯤꯡ ꯒꯨꯝꯕ ꯆꯠꯂꯣ ꯑꯗꯨꯒ ꯉꯟꯅ ꯇꯨꯝꯒꯦꯁꯨ ꯊꯦꯡꯅ ꯇꯨꯝꯒꯦꯁꯨ ꯑꯗꯨꯝ ꯌꯥꯔꯦꯗꯅ ꯑꯗꯨ ꯑꯣꯏꯔꯗꯤ ꯑꯗꯨ ꯑꯌꯨꯛꯇ ꯉꯟꯅ ꯍꯧꯒꯠꯂꯒ ꯋꯥꯛꯀꯤꯡ ꯀꯩꯀꯥ ꯆꯠꯂꯒ ꯅꯁꯥꯗꯨ ꯁꯥ ꯍꯜꯂꯣ ꯑꯗꯨꯗꯤꯅꯦ ꯑꯩꯅ ꯍꯥꯏꯅꯤꯡꯕ ꯑꯗꯣ ꯅꯪ ꯉꯁꯤ ꯉꯁꯥꯏ ꯑꯌꯨꯛ ꯇꯨꯝ ꯍꯧꯒꯠꯂꯤꯄꯗꯩ ꯀꯩ ꯀꯩ ꯇꯧꯔꯒꯦ
ꯀꯩꯗꯧꯅꯤ ꯇꯨꯠꯕ꯭ꯔꯁ ꯇꯧꯔꯦ ꯆꯥꯔꯦ ꯊꯛꯑꯦ ꯉꯥꯏꯍꯥꯛ ꯊꯣꯛ ꯆꯠꯇꯨꯅ ꯇꯧꯔꯦ ꯑꯃꯨꯛ ꯆꯪꯂꯛꯑ ꯇꯨꯝꯃꯦ ꯄꯣꯊꯥꯔꯦ ꯏꯃꯥꯟꯅꯕꯁꯤꯡꯒ ꯀꯣꯏꯕ ꯁꯥꯝꯕ ꯆꯠꯂꯦ
ꯎꯝ
ꯁꯤꯠꯇꯅꯤꯗ ꯑꯗꯨꯕꯨ ꯍꯟꯖꯜꯂꯛꯑꯦ ꯑꯗꯨꯁꯨ ꯑꯃꯨꯛ ꯆꯥꯛ ꯆꯥꯔꯅꯤ ꯉꯥꯏꯍꯥꯛ ꯂꯩꯔꯒ ꯆꯥꯛ ꯆꯊꯣꯛꯑꯅꯤ ꯑꯗꯨꯒ ꯃꯐꯝ ꯅꯥꯍꯥꯛ ꯂꯩꯔꯒ ꯆꯥꯛ ꯇꯣꯛꯑ ꯃꯇꯨꯡꯗ ꯑꯃꯨꯛꯀ ꯀꯗꯧꯔꯅꯤ ꯉꯥꯏꯍꯥꯛꯇꯪ ꯐꯝꯗꯅ ꯈꯣꯠꯇꯅ ꯂꯩꯔꯒ ꯇꯨꯝꯃꯅꯤ ꯁꯤꯅꯤꯗ ꯅꯣꯡꯃꯒꯤ ꯂꯧꯎ ꯁꯤꯡꯎꯕꯒꯤ ꯃꯇꯝ
ꯑꯥ
ꯍꯌꯦꯡ ꯑꯌꯨꯛꯇꯤ ꯀꯩ ꯀꯩꯒꯦ
ꯀꯩ ꯍꯥꯏꯕꯅꯣ
ꯇꯥꯕ꯭ꯔꯣ
ꯇꯥꯏꯌꯦ ꯇꯥꯏꯌꯦ
ꯍꯌꯦꯡ ꯑꯌꯨꯛꯇꯤ ꯀꯩꯀꯩ ꯇꯧꯗꯧ ꯂꯩꯒꯦ
ꯀꯩꯅꯣ ꯍꯌꯦꯡꯗꯤ ꯐꯔꯤ ꯂꯩꯌꯦ
ꯑꯣ ꯊꯕꯛ ꯀꯩꯀꯥ ꯆꯠꯂꯣꯏꯗ꯭ꯔꯣꯕ ꯊꯕꯛ ꯇꯧꯗꯕ꯭ꯔꯣꯅ
ꯇꯧꯗꯦꯗ
ꯇꯧꯗ ꯄꯣꯠꯇꯗꯤ ꯇꯧꯗꯦ ꯁꯦꯡꯅ ꯍꯥꯏꯕꯤꯑꯝ ꯐꯩꯑꯦꯕ ꯇꯧꯗꯕ ꯄꯣꯠꯇ ꯇꯧꯋꯦꯅ ꯆꯤꯟꯊꯤꯕꯗꯨꯗꯤ ꯑꯩꯁꯨ ꯄꯥꯝꯗꯕ ꯑꯆꯨꯝꯕ ꯌꯥꯝ ꯆꯠꯅꯤꯡꯕ ꯍꯥꯏꯇꯥꯔꯦꯀꯣ
ꯍꯣꯏ ꯍꯣꯏ ꯍꯣꯏ ꯅꯅꯪ ꯕꯣꯜꯒ ꯕꯣꯜꯒꯗꯤ ꯌꯦꯡꯕ꯭ꯔꯣ
ꯑ ꯔꯦꯡꯉꯦ ꯃꯔꯛ ꯃꯔꯛꯇ ꯑꯩꯅ ꯄꯥꯝꯖꯕ ꯇꯤꯝꯗꯨ ꯇꯥꯔꯒꯗꯤ
ꯑꯗꯨꯅꯤ ꯅꯪꯗꯤ ꯌꯦꯡꯗ꯭ꯔꯣ
ꯌꯦꯡꯗꯦꯗ
ꯀꯩꯒꯤ
ꯑꯩꯗꯤ ꯑꯩꯒꯤ ꯅꯨꯄꯥꯅ ꯌꯥꯗꯤꯌꯦ
ꯐꯩ ꯐꯩ ꯅꯣꯏ ꯅꯤꯄꯥꯅ ꯈꯪꯅꯕꯒ ꯂꯩꯕ ꯖꯥꯠꯂꯣ
ꯍꯣꯏ ꯂꯩꯌꯦ ꯑꯗꯨ ꯃꯥꯗꯣ ꯑꯩꯇꯪ ꯀꯣꯏꯗꯦ ꯅꯨꯄꯤ ꯃꯌꯥꯝ ꯀꯣꯏꯌꯦꯀꯣ
ꯎꯝ ꯑꯩꯁ ꯑꯗꯨꯗꯤ ꯐꯠꯃꯟꯗꯦꯍꯦ
ꯑꯗꯨꯅꯤ ꯌꯥꯝ ꯐꯠꯃꯟꯗꯦ ꯃꯥꯗꯣ ꯑꯗꯨ ꯅꯪ ꯀꯣꯏꯅꯕꯗꯤ ꯂꯩꯇ꯭ꯔꯣ ꯅꯪꯒꯤ
ꯂꯩꯇꯦ
ꯑꯗꯨꯗꯤ ꯏꯕꯥꯅꯤ ꯀꯣꯏꯅꯔꯁꯤꯔꯥ
ꯑꯁ ꯅꯪ ꯈꯪꯅꯕ ꯂꯩꯔꯤꯗꯨꯗꯤ ꯀꯃꯥꯏꯅ ꯇꯧꯕ
ꯑꯗꯨ ꯃꯥꯁꯨ ꯅꯨꯄꯤ ꯃꯌꯥꯝ ꯀꯣꯏꯌꯦ ꯑꯗꯨ ꯇꯣꯛꯅꯔꯒꯦ ꯅꯪ ꯅꯪꯒ ꯑꯣꯏꯅ ꯀꯣꯢꯅꯔꯁꯦ
ꯌꯥꯔꯣꯏꯍꯦ ꯑꯗꯨ ꯃꯥꯅ ꯅꯨꯡꯉꯥꯏꯔꯣꯏ ꯑꯃꯨꯛ
ꯑꯩꯗꯣ ꯅꯪ ꯌꯥꯝ ꯅꯨꯡꯁꯤ ꯍꯥꯏꯕ
ꯎꯝ ꯑꯩ ꯅꯪ ꯌꯥꯝ ꯄꯥꯝꯗꯦꯍꯦ ꯁꯛ ꯃꯥꯏ ꯁꯛ ꯃꯥꯏ ꯈꯪꯅꯗ꯭ꯔꯥ ꯀꯃꯥꯏꯅ ꯅꯨꯡꯁꯤꯅꯗꯣꯏꯅꯣꯅꯦ ꯅꯪꯕꯨ ꯅꯪ ꯉꯥꯎꯔꯕ꯭ꯔꯣ
ꯈꯪꯅꯔꯕꯅꯦ ꯑꯗꯣ ꯅꯪꯗꯨ ꯅꯪꯅꯗꯤ ꯑꯩ ꯅ
ꯈꯪꯅꯩ ꯍꯥꯏꯖꯦ
ꯑꯩꯅꯗꯤ ꯅꯪ ꯈꯪꯉꯦ ꯃꯨꯟꯅ ꯁ꯭ꯀꯨꯜꯁꯨ ꯇꯝꯃꯤꯟꯅꯔꯛꯑꯦ ꯀꯣꯂꯦꯖꯁꯨ ꯇꯝꯃꯤꯟꯅꯔꯛꯑꯦ ꯅꯪ ꯑ ꯅꯪꯗꯣ ꯃꯁꯠꯄ ꯐꯖꯔꯒ ꯃꯨꯔꯒ ꯋꯥꯡꯉꯒ ꯆꯞꯄꯒ ꯄꯥꯔꯒ ꯑꯗꯒꯤ ꯀꯩ ꯕꯦꯠ ꯃꯥꯜꯂꯒ ꯌꯥꯝ ꯐꯖꯔ ꯅꯨꯡꯁꯤꯕꯅꯦꯕ ꯑꯗ ꯑꯩꯗꯣ ꯅꯪ ꯌꯥꯝ ꯄꯥꯝꯃꯦ ꯑꯗꯣ ꯏꯕꯥꯅꯤꯗꯣ ꯀꯣꯏꯅꯔꯁꯦ
ꯑꯩꯗꯤ ꯌꯥꯕ ꯉꯝꯃꯣꯏꯗ ꯀꯃꯥꯏꯅ ꯌꯥ ꯀꯥꯢꯗꯩꯩꯅꯣꯗ ꯑꯁꯦꯡꯕ ꯊꯃꯣꯏ ꯊꯃꯣꯏ ꯃꯁꯛ ꯈꯪꯅꯗ꯭ꯔꯒ ꯂꯩꯇꯦ
ꯅꯪꯒꯤ ꯅꯠꯇꯦ ꯅꯪꯅ ꯌꯥꯝ ꯅꯨꯡꯁꯤꯖꯕ ꯃꯤꯒ ꯂꯩꯕ꯭ꯔꯣꯕ
ꯍꯧꯖꯤꯛꯀꯥꯟꯒꯤ ꯏꯔꯥꯡ ꯐꯂꯥꯡꯁꯦ ꯑꯩ ꯄꯥꯝꯗꯦꯕ ꯀꯥ ꯍꯦꯟꯅ ꯑꯗꯨꯅꯅꯤꯗ ꯏꯟꯇꯔꯦꯁ ꯀꯥ ꯍꯦꯟꯅ ꯂꯩꯖꯗꯦꯗ ꯑꯩ ꯁꯨꯝꯕꯗ
ꯎꯝ
ꯀꯩꯗꯧꯔꯖꯥꯠꯅꯣ ꯍꯔꯤꯗꯨꯅ ꯂꯣꯛ ꯈꯨꯔꯤꯗꯨꯅ ꯍꯛꯆꯥꯡ ꯉꯝꯗ꯭ꯔꯕꯖꯥꯠꯂꯣ
ꯎꯝ ꯑꯩꯗꯣ ꯍꯥꯔꯛꯄ ꯍꯥꯏꯇꯥꯔꯦꯀꯣ
ꯎꯝ
ꯆꯥꯛ ꯏꯁꯤꯡꯒ ꯆꯥꯔꯕ ꯅꯪꯕꯣ
ꯍꯣꯏ ꯆꯥꯔꯦ
ꯎꯝ ꯀꯌꯥꯝ ꯀꯨꯏꯔꯒꯦ ꯆꯥꯕꯥ
ꯉꯥꯜꯂꯦꯗ ꯑꯩꯗꯣ ꯉꯁꯥꯏ ꯄꯨꯡ ꯅꯤꯄꯥꯜꯗ ꯍꯧꯒꯠꯂꯦ ꯅꯤꯄꯥꯜ ꯃꯈꯥꯏ ꯑꯗꯨꯋꯥꯏꯗ ꯕꯔ꯭ꯁ ꯇꯧꯔꯒ ꯆꯥꯛ ꯆꯥꯊꯣꯛꯑꯦ ꯑꯗꯨ ꯒ ꯇꯔꯥ ꯇꯥꯔꯝꯗꯥꯏꯗ ꯑꯃꯨꯛ ꯀ꯭ꯂꯥꯁ
ꯎꯝ
ꯗꯨꯒ ꯇꯔꯥꯗꯩꯅ ꯕꯥꯔꯣ ꯐꯥꯎꯕ ꯀ꯭ꯂꯥꯁ ꯇꯧꯔꯦ ꯕꯥꯔꯣꯗꯩ ꯑꯃ ꯐꯥꯎꯕ ꯕ꯭ꯔ‌ꯦꯛ ꯊꯥꯏꯌꯦꯕꯀꯣ ꯂꯥꯑꯦ ꯑꯗꯨꯒ
ꯀꯥꯡ ꯆꯤꯛꯇ꯭ꯔ ꯒꯨꯠꯅꯥꯏꯠ
ꯑꯁ ꯄꯨꯡ ꯑꯃꯗ ꯑ
ꯎꯝ
ꯀ꯭ꯂꯥꯁ ꯆꯠꯂꯦ ꯑꯗꯩꯩ ꯑꯣꯖꯥꯒꯤ ꯃꯅꯥꯛꯇ ꯑꯃꯨꯛꯀ ꯑꯩꯈꯣꯏꯒꯤ ꯁꯔꯆ ꯀꯩꯀꯥꯒꯤ ꯇꯦꯁ ꯀꯩꯀꯥ ꯇꯧꯕꯒꯤ ꯑꯗꯨꯒꯤ ꯍꯣꯠꯄ ꯃꯥꯔ꯭ꯛ ꯀꯩꯀꯥ ꯇꯧꯕꯒꯤ ꯂꯣꯏꯟ ꯇꯧꯔꯦ ꯑꯗꯨꯗꯨꯒ ꯃꯥꯅ ꯑꯃꯨꯛ ꯇꯥꯛꯂ‌ꯦꯑꯦ ꯑꯣꯖꯥꯅ ꯑꯗꯨꯗꯨꯒ ꯑꯃꯨꯛꯀ ꯀꯂ꯭ꯥꯁ ꯂꯨꯏꯔꯒꯥ ꯃꯊꯛꯇ ꯀꯥꯔꯑꯦ ꯑꯗꯨꯗꯨꯒ ꯔꯨꯝꯗ ꯂꯩꯔꯦ ꯑꯩꯗꯣ ꯑꯗꯨꯗꯨꯒ ꯔꯨꯝꯗ ꯂꯩꯔ ꯎꯝ ꯌꯥꯝ ꯅꯨꯡꯉꯥꯏꯌꯦ
ꯎꯝ ꯊ‌ꯣꯏꯕ ꯀꯃꯥꯏ ꯀꯃꯥꯏ ꯇꯧꯔꯤꯒꯦ ꯍꯨꯝ
ꯂꯩꯕꯗꯤ ꯌꯥꯝ ꯅꯨꯡꯉꯥꯏꯌꯦ ꯑꯗꯨ ꯆꯥꯕ ꯊꯛꯄꯗꯤ ꯌꯥꯝ ꯅꯨꯡꯉꯥꯏꯇꯕ ꯑꯗꯣ ꯑꯩ ꯅꯨꯄꯥꯗꯣ ꯌꯥꯝ ꯐꯠꯇꯦꯕ ꯑꯩꯅ ꯆꯥꯛ ꯂꯥꯝꯃꯦ ꯑꯆꯥꯄꯣꯠ ꯄꯤ ꯑꯗꯒꯤ ꯑꯆꯥꯄ‌ꯣꯠ ꯊꯤꯜꯂꯛꯑꯣ ꯅ ꯍꯥꯏꯕ ꯑꯗꯣ ꯃꯥ ꯑꯩꯉꯣꯟꯗꯗꯤ ꯊꯤꯜꯂꯛ ꯑꯗꯣ ꯑꯩꯉꯣꯟꯗꯩꯩ ꯃꯥꯒꯤ ꯃꯥꯥꯏ ꯅꯨꯄꯤ ꯑꯇꯣꯞꯄꯗꯨꯗꯗꯤ ꯑꯗꯨꯝ ꯊꯤꯜꯂꯦꯕ
ꯍꯣꯏꯗ ꯑꯗꯨꯗꯤ ꯅꯪꯅ ꯁꯣꯏꯕꯩꯅꯤꯗ ꯅꯪꯒꯤꯁꯨ ꯄꯥꯗꯨꯅ ꯑꯍꯦꯟꯕ ꯊꯤꯔꯤꯗꯨꯗꯤ ꯅꯪꯅꯤ ꯈ꯭ꯔ ꯀꯥ ꯍꯦꯟꯅ ꯏꯟꯇꯔꯦꯁ ꯂꯩꯔꯝꯃꯔꯣꯏꯕ ꯅꯤꯄꯥꯗꯨꯗ ꯑꯗꯨꯗꯨꯅꯤꯗ ꯅꯠꯇ꯭ꯔꯣ
ꯃꯥꯅꯤ ꯃꯥꯅ ꯍꯥꯟꯅ ꯂꯩꯔꯛꯇ꯭ꯔꯕꯅꯦꯅ ꯑꯩꯁꯨ ꯂꯩꯇ꯭ꯔꯦ ꯍꯧꯖꯤꯛꯇꯤ
ꯅꯪꯅ ꯏꯟꯇꯔꯦꯁ ꯂꯩꯇꯕꯒꯤ ꯃꯥꯅ ꯑꯍꯦꯟꯕ ꯊꯤꯔꯤꯝꯅꯤ ꯅꯪꯅ ꯏꯟꯇꯔꯦꯁ ꯂꯩꯔꯒꯕꯨ ꯃꯥ ꯊꯤꯒꯗ꯭ꯔꯥꯅꯦ ꯊꯤꯒꯦꯔꯥ ꯐꯖꯒꯦꯔꯥ
ꯍꯣꯏ ꯍꯣꯏ ꯍꯣꯏ ꯆꯨꯝꯃꯦ ꯆꯨꯝꯃꯦ ꯆꯨꯝꯃꯦ ꯆꯨꯝ ꯆꯨꯝꯃꯦ ꯆꯨꯝꯃꯦ ꯆꯨꯝꯃꯦ ꯆꯨꯝꯃꯦ ꯑꯗꯣ ꯅꯪ ꯏꯁꯩꯒꯨꯝꯕ ꯍꯩꯕ꯭ꯔꯣ
ꯏꯁꯩꯒꯨꯝꯕ ꯐꯤꯂꯝꯒꯨꯝꯕ ꯑꯗꯨꯗꯒꯤ ꯑꯦꯜꯕꯝꯒꯨꯝꯕ ꯚꯤꯗꯤꯑꯣꯒꯨꯝꯕ ꯑꯗꯨꯝ ꯅꯝꯃꯤꯗ ꯏꯁꯥ ꯏꯁꯥꯁꯨ ꯑꯗꯨꯝ ꯌꯥꯎꯋꯤꯗ ꯀꯨꯝꯕ
ꯑꯣ ꯑꯗꯨꯗꯤ ꯁꯦꯂꯤꯕ꯭ꯔꯤꯇꯔꯤ ꯁ‌ꯦꯂꯤ ꯁꯦꯂꯤꯕ꯭ꯔꯤꯇꯤꯅꯦ
ꯎꯝ ꯃꯥꯅꯤ ꯃꯥꯅꯤ ꯑꯩ ꯎꯕꯗ ꯃꯌꯥꯝꯅ ꯐꯣꯇꯣ ꯁꯣꯠ ꯑꯝꯇ ꯐꯣꯇꯣ ꯁꯣꯠ ꯑꯝꯇ ꯍꯥꯏꯗꯨꯝ ꯍꯥꯏꯔꯤꯕꯅꯤꯗ
ꯍꯣꯏ ꯍꯣ ꯌꯥꯝ ꯅꯨꯡꯉꯥꯏꯖꯔꯦ ꯌꯦꯡꯉꯨ ꯑꯩꯗꯤ ꯁꯨꯝ ꯁꯦꯂꯦꯕ꯭ꯔꯤꯇꯤ ꯑꯃꯒ ꯁꯨꯝ ꯋꯥꯔꯤ ꯁꯥꯟꯅꯕ ꯐꯪꯕꯁꯦꯀꯣ ꯅꯨꯡꯉꯥꯏꯖꯩ ꯅꯦ ꯏꯁꯩ ꯃꯇꯦꯛ ꯑꯃꯝꯇ ꯁꯛꯄꯤꯔꯛꯀꯦꯔꯥ
ꯑꯁ ꯍꯧꯖꯤꯛꯇꯤ ꯑ ꯐꯣꯇꯣ ꯀꯦꯃꯦꯔꯥ ꯅꯝꯗꯕꯅꯤꯅ ꯀꯃꯥꯏꯅ ꯏꯁꯩꯗꯣ ꯏꯁꯥ ꯏꯊꯟꯇ ꯕ꯭ꯂꯥꯏꯟꯗ ꯁꯛꯄꯗꯨꯗꯤ ꯑꯩ ꯄꯥꯝꯗꯦꯗ ꯃꯌꯥꯝ ꯃꯃꯥꯡꯗ ꯁꯣ ꯇꯧꯒꯗꯕ ꯇꯧꯕ ꯃꯤꯁꯛ ꯑꯝꯅꯤꯅ ꯃꯌꯥꯝ ꯃꯃꯥꯡꯗ ꯁꯣ ꯑꯗꯨꯝ ꯇꯧꯅꯤꯡꯕ ꯍꯥꯏꯇꯥꯔꯦꯀꯣ
ꯑꯗꯣ ꯃꯌꯥꯝ ꯅꯠ ꯇ ꯇꯧꯔꯛ
ꯑꯦ ꯌꯥꯔꯣꯏ ꯌꯥꯔꯣꯏ
ꯁꯦꯂꯤꯕ꯭ꯔꯤꯇꯤ ꯑꯃꯅ ꯑꯗꯨꯃꯥꯏꯅ ꯃꯌꯥꯝꯒꯤ ꯍꯥꯏꯗꯤ ꯁꯨꯝ ꯃꯌꯥꯝ ꯃꯤꯆꯪꯒꯤ ꯁꯨꯝ ꯄꯥꯝ ꯑꯄꯥꯝꯕ ꯄꯣꯠꯇꯣ ꯊꯨꯡꯍꯟꯗꯕꯗꯣ ꯌꯥꯝ ꯇꯕꯅꯦ ꯑꯗꯨꯗꯨ
ꯑꯗꯨ ꯕꯤ ꯕꯤꯗꯤꯌꯣꯒꯨꯝꯕ ꯕꯤꯗꯤꯌꯣꯒꯨꯝꯕ ꯑꯃ ꯕꯤꯠ ꯕꯤꯗꯤꯌꯣꯒꯨꯝꯕ ꯑꯃ ꯅꯝꯃꯒꯗꯤꯀꯣ ꯑꯗꯨ
ꯅꯝꯃ ꯅꯝꯃ ꯊꯥꯔꯛꯀꯦꯔꯣ
ꯍꯣꯏ ꯍꯣꯏ ꯊꯥꯔꯛꯀꯦ ꯊꯥꯔꯛꯀꯦ ꯑꯗꯨꯕꯨꯗꯤ ꯌꯥꯏ ꯑꯗꯨ ꯅꯠꯇꯕꯤꯗ ꯁꯨꯝ ꯏꯁꯥ ꯊꯟꯇ ꯕꯤꯗꯤꯌꯣ ꯌꯥꯎꯗꯦꯗ ꯅꯝꯃꯨ ꯇꯧ ꯍꯥꯏꯗꯨꯗꯤ ꯕꯤꯗꯤꯌꯣꯒꯨꯝꯕ ꯐꯤꯂꯝꯒꯨꯝꯕ ꯑꯦꯜꯕꯝ ꯒꯨꯝꯕꯗꯨꯗꯤ ꯇꯧ ꯍꯥꯏꯗꯤ ꯑꯩ ꯄꯥꯝꯗꯦꯕ ꯕꯤꯗꯤꯌꯣ ꯌꯥꯎꯗꯅ ꯇꯧꯖꯨ ꯇꯧꯗꯦꯕ ꯑꯩ
ꯀꯔꯝꯕ ꯕꯤ
ꯑꯥ
ꯑꯩꯅ ꯅꯪ ꯍꯥꯏꯕ ꯑꯩꯅ ꯑꯩꯅ ꯅꯪ ꯌꯥꯝ ꯅꯨꯡꯁꯤꯌꯦꯅ ꯍꯥꯏꯔꯒ ꯕꯤꯗꯤꯌꯣ ꯑꯝ ꯊꯥꯔꯣꯑꯣ
ꯍꯣꯏ ꯊꯥꯔꯛꯀꯦ ꯊꯥꯔꯛꯀꯦꯀꯣ ꯍꯣꯔꯦꯟ ꯋꯥꯏ ꯊꯥꯔꯛꯀꯦꯗ ꯑꯗꯨꯗꯤ ꯍꯧꯖꯤꯛꯇꯤ ꯑꯩ ꯐꯔꯛ ꯇꯥꯅꯤ ꯇꯧꯅꯤꯗꯀꯣ ꯁꯥꯎ ꯌꯥꯗꯦꯀꯣ
ꯁꯥꯎꯗꯦꯗ ꯑꯩ ꯅꯨꯡꯁꯤꯌꯦꯅ ꯍꯥꯏꯔ ꯊꯥꯔꯛꯇꯣꯏ
ꯎꯝ ꯑꯗꯣ ꯇꯁꯦꯡꯅ ꯅꯪ ꯑꯗꯨꯟ ꯇꯁꯦꯡꯅ ꯑꯩꯅ ꯅꯪ ꯅꯨꯡꯁꯤꯌꯦꯅ ꯍꯥꯏꯔꯒ ꯊꯥꯔꯛꯀꯗꯕꯗꯣ ꯑꯩꯗꯤ ꯇꯁꯦꯡꯅ ꯍꯥꯏꯕꯗꯤ ꯅꯠ ꯇꯦꯁ ꯑꯁꯦꯡꯕꯒꯤ ꯍꯥꯏꯕꯗꯤ ꯅꯠꯇꯦꯀꯣ ꯕꯤꯗꯤꯌꯣꯗꯨꯒꯤ ꯍꯥꯏꯕꯅꯤꯀꯣ ꯑꯃꯨꯛ ꯁꯦꯔꯥꯟꯅꯅ ꯆꯠꯈꯤꯅꯤ
ꯍꯥꯏꯞ ꯑꯁꯦꯡꯕꯒꯤꯅꯤ ꯊꯃꯣꯏꯗꯒꯤ ꯐꯥꯎꯔꯞ ꯊꯃꯣꯏ ꯅꯨꯡ ꯔꯏꯕ ꯅꯪ ꯉꯣꯟ ꯅꯪꯒꯤ ꯊꯃꯣꯏꯅꯨꯡꯗꯒꯤ ꯐꯥꯎꯔꯛꯏꯕꯗꯣ ꯑꯗꯨꯗꯣ ꯑꯩꯉꯣꯟꯗ ꯐꯣꯡꯗꯣꯔꯛꯀꯗꯕ ꯗꯤꯌꯣꯗ ꯑꯗꯣ ꯉꯥꯍꯥꯛꯀꯤ ꯆꯤꯟꯕꯥꯜꯗꯗꯤ ꯑꯩ ꯄꯥꯝꯗꯦꯀꯣ ꯑꯗꯣ ꯅꯪꯅ ꯑꯩꯅ ꯄꯥ ꯑꯩꯅ ꯅꯨꯡꯁꯤ ꯄꯥꯝꯃꯦ ꯍꯥꯏꯕꯗ ꯅꯪꯅ ꯌꯥꯗ꯭ꯔꯤ ꯅꯪ ꯈꯜꯂꯨꯕꯒ ꯂꯩꯕ꯭ꯔꯣꯕ
ꯑꯩ ꯈꯪꯅꯕꯁꯤ ꯑꯩ ꯈꯪꯅꯕꯁꯤ ꯍꯣꯏ ꯐꯤꯂꯝ ꯀꯨꯝꯃꯤꯟꯅꯕ ꯑꯦꯜꯕꯝ ꯀꯨꯝꯃꯤꯟꯅꯕ ꯑꯦꯛ ꯇꯧꯃꯤꯟꯅꯕꯁꯤꯡ ꯑꯦꯛꯇꯔꯁ ꯑꯦꯛ ꯇ꯭ꯔꯦꯁꯁꯤꯡꯅꯗꯤ ꯑꯗꯨꯝ ꯍꯥꯏꯀꯣ ꯑꯦꯛꯇ꯭ꯔꯦꯁꯁꯤꯡꯅꯗꯤ ꯑꯗꯨꯝ ꯍꯥꯏꯔꯦꯠ ꯗꯣ ꯑꯩꯅꯗꯤ ꯈ꯭ꯔꯥ ꯑꯦꯛꯁꯦꯞ ꯇꯧꯗꯦꯗ ꯄꯥꯝꯗꯦꯕ ꯑꯩ ꯑꯗꯨꯝꯕꯗꯨꯗꯤ ꯑꯗꯨꯅꯅꯤ ꯑꯥ
ꯀꯩ ꯌꯥꯕꯅꯣ
ꯇꯥꯕ꯭ꯔꯣ
ꯇꯥꯏꯌꯦ ꯇꯥꯏꯌꯦ ꯀꯩ ꯍꯥꯏꯕꯅꯣ
ꯅꯪꯅ ꯌꯥꯝ ꯅꯨꯡꯁꯤꯖꯕ ꯃꯤꯒ ꯂꯩꯕ꯭ꯔꯣꯕ
ꯂꯩꯇꯦꯗ ꯑꯩꯟꯅ ꯑꯩꯅ ꯄꯥꯝꯖꯕ ꯅꯨꯡꯁꯤꯖꯕ ꯅꯤꯡꯁꯤꯡ ꯀꯩꯗꯧꯖꯕ ꯃꯤ ꯑꯝꯇ ꯂꯩꯇꯦꯗ ꯀꯩꯗꯧꯅꯔꯨꯅꯤ ꯍꯧꯖꯤꯛ ꯃꯇꯝꯖꯤꯗ ꯃꯤ ꯐꯠꯅꯗ꯭ꯔ ꯀꯥꯟꯖꯤꯗ
ꯑ ꯑꯉꯥꯡꯗꯤ ꯂꯩꯔꯦꯅ ꯄꯥꯎ ꯑꯝ ꯇꯥꯕ ꯗꯣ ꯀꯃꯥꯏꯟ ꯇꯧꯕꯅꯣ
ꯄꯥꯝꯗꯦ ꯄꯥꯝꯗꯦ ꯑꯩ ꯑꯗꯨꯝꯕ ꯍꯧꯖꯤꯛ ꯃꯇꯝꯖꯦ ꯌꯥꯝ ꯐꯠꯇ꯭ꯔꯦꯕ ꯀꯅꯥ ꯈꯪꯅꯤ ꯑꯩ ꯇꯣ ꯑꯗꯨꯝꯃ ꯇꯧꯔꯨꯔꯒ ꯑꯃꯨꯛ ꯑꯩꯒꯤ ꯑꯃꯨꯛ ꯐꯤꯂꯝꯒꯨꯝꯕ ꯑꯦꯜꯕꯝꯒꯨꯝꯕ ꯎꯝ ꯑꯗꯨꯅ ꯃꯔꯝ ꯑꯣꯏꯔꯒ
ꯍꯣꯏ ꯆꯨꯝꯃꯦ ꯑꯗꯣ ꯗ ꯇꯥꯕ꯭ꯔꯣ
ꯇꯥꯏꯌꯦ ꯇꯥꯏꯌꯦ
ꯑ ꯁꯣꯝꯁꯦ ꯑꯉꯥꯡ ꯂꯩꯔꯦꯉꯁꯨ ꯄꯥꯎ ꯑꯝ ꯇꯥꯕ ꯁꯦꯂꯤꯕ꯭ꯔꯤꯇꯤꯅꯦ ꯍꯥꯏꯗꯤ ꯁꯦꯂꯤꯕ꯭ꯔꯤꯇꯤꯅꯦꯅ ꯃꯌꯥꯝꯅ ꯑꯗꯨꯝ ꯈꯪꯅꯩꯗꯅ ꯄꯥꯎꯁꯦ ꯍꯧꯖꯤꯛꯀꯥꯟꯗꯤ ꯍꯧꯖꯤꯛꯀꯥꯟꯗꯤ ꯐꯦꯁꯕꯨꯛ ꯏꯟꯁꯇꯥꯒ꯭ꯔꯥꯝꯗ ꯂꯣꯏ ꯊꯥꯒꯠꯅꯔꯕꯅꯤꯅ ꯁꯣꯝꯖꯦ ꯑꯉꯥꯡ ꯂꯩꯔꯦ ꯑꯉꯥꯡ ꯂꯩꯔꯦꯅ ꯄꯥꯎ ꯅꯗꯤ ꯅꯨꯄꯤ ꯀꯣꯏꯗꯦ ꯅꯨꯄꯤ ꯂꯩꯇꯦꯅ ꯑ ꯅꯠꯇꯦ ꯅꯠꯇꯦ ꯑꯁꯦꯡꯕꯒꯤ ꯍꯥꯏꯕꯅꯦ
ꯅꯠꯇꯦ ꯅꯠꯇꯦ ꯑꯦꯜꯕꯝꯒꯨꯝꯕꯗ ꯏꯁꯩꯒꯨꯝꯕꯗꯀꯣ ꯐꯣꯇꯣꯒꯨꯝꯕꯗ ꯑꯗꯨꯗꯒꯤ ꯐꯤꯂꯝꯒꯨꯝꯕꯗ ꯌꯥꯎꯕ ꯑꯣꯏꯔꯝꯒꯅꯤ ꯇꯁꯦꯡꯅ ꯑꯗꯨꯃꯛꯇꯤ ꯑꯩ ꯇꯧꯗꯦ ꯂꯩꯇꯦ ꯍꯥꯏꯖꯔꯤꯕꯀꯣ
ꯃꯥ ꯑꯗꯨꯗꯤ ꯀꯅꯥꯒꯤ ꯃꯆꯥ ꯑꯣꯏꯔꯖꯥꯅꯣ
ꯑꯁ ꯑꯇꯣꯞꯄꯒꯤꯅꯤ
ꯕ
ꯑꯥ
ꯍꯥꯏꯔꯛꯄ ꯍꯣ ꯅꯪꯗꯣ ꯑꯉꯥꯡ ꯀꯨꯟꯊ꯭ꯔꯥꯁꯨ ꯇꯥꯕ꯭ꯔꯣ
ꯀꯥꯏꯗꯩꯅꯣ ꯀꯥꯏꯗꯩꯅꯣ ꯑꯩ ꯑꯗꯨꯝꯕ ꯑꯗꯨ ꯇꯧꯕ ꯍꯩꯕ ꯃꯤ ꯅꯠꯇꯦꯗ ꯑꯩ ꯑꯗꯨꯝꯕꯖꯨ ꯄꯥꯝ ꯄꯛ ꯄꯥꯝꯗꯦꯗ ꯑꯗꯨꯒꯨꯝꯕ ꯑꯗꯨꯁꯨ ꯁꯤꯖꯤꯟꯅꯕ ꯍꯩꯇꯦ ꯇꯧꯁꯨ ꯇꯧꯗꯦ ꯑꯩ ꯁꯦꯂꯦꯕ꯭ꯔꯤꯇꯤꯅꯤꯅꯀꯣ